ꯑꯣ
ꯍꯜꯂꯣ
ꯑꯣ ꯇꯥꯕ꯭ꯔꯣ
ꯍꯜꯂꯣ ꯍꯜꯂꯣ ꯍꯣꯂꯣ ꯇꯥꯕ꯭ꯔꯣ ꯑꯣ ꯆꯥꯛ ꯆꯥꯔꯦ ꯚꯥꯏ
ꯀꯩꯗꯧꯔꯤꯅꯣ
ꯀ꯭ꯔꯤꯁꯨ ꯇꯧꯗꯦ
ꯆꯥꯗ꯭ꯔꯤ
ꯀꯔꯤ ꯃꯊꯦꯟꯅꯣ
ꯆꯥꯗ꯭ꯔꯤ ꯆꯥꯗ꯭ꯔꯤ ꯏꯟꯁꯥꯡꯃꯛ ꯆꯥꯛ ꯏꯟꯁꯥꯡꯕꯨ ꯊꯣꯡꯗ꯭ꯔꯤ
ꯑꯁ ꯊꯦꯡꯉꯤꯍꯦ ꯕꯣꯜ ꯌꯦꯡꯕꯒꯤꯔ ꯕꯣꯜ ꯌꯦꯡꯕꯒꯤ ꯊꯦꯡꯕ ꯃꯥꯜꯂꯤꯀꯣ
ꯑꯗꯨꯅꯦ ꯕꯣꯜ ꯌꯦꯡꯕꯒꯤ ꯊꯦꯡꯉꯦ ꯅꯪꯗꯤ ꯌꯦꯡꯗ꯭ꯔꯣ ꯉꯔꯥꯡ
ꯑꯁ ꯌꯦꯡꯗꯦ ꯌꯦꯡꯕ ꯉꯝꯗꯦ ꯇꯨꯝꯅꯤꯡꯕꯅ ꯀꯅꯥꯟ ꯉꯝꯈ꯭ꯔꯦ ꯉꯔꯥꯡꯗꯤ
ꯏꯁꯄꯦꯟ ꯗꯥꯎ ꯌꯥꯝ ꯀꯜꯂꯦꯅꯦ ꯃꯣꯏ
ꯑꯣ ꯀꯩꯅꯣ ꯔꯣꯅꯥꯜꯗꯣ ꯔꯣꯅꯥꯜꯗꯣ ꯍꯣꯏ ꯉꯝꯗ꯭ꯔꯦ
ꯎꯝ
ꯑꯣ ꯑꯣ ꯑꯁ ꯅꯨꯡꯉꯥꯏꯇꯦꯍꯦ ꯔꯣꯅꯣꯜꯈꯣ ꯔꯣꯅꯥꯜꯗꯣ ꯈꯣꯏ ꯉꯝꯗꯔꯗꯤ ꯄ꯭ꯔꯣꯇꯨꯒꯜꯅꯤꯀꯣ ꯄ꯭ꯔꯣꯇꯨꯒꯜ ꯀꯅꯥꯔ ꯉꯔꯥꯡꯗ ꯄ꯭ꯔꯣꯇꯨꯒꯜꯒ ꯀꯅꯔ
ꯃꯣꯏ ꯁꯤꯔꯣ ꯀꯥꯕꯇꯨꯗꯤ ꯃꯣꯏꯅ ꯉꯝꯕꯅꯤꯅꯦ ꯄ꯭ꯔꯣꯇꯨꯒꯥꯜꯗꯣ ꯉꯔꯥꯡꯗꯣ ꯀꯩꯗꯧꯕꯩꯔ ꯈꯪꯗꯦ
ꯑ ꯀꯔꯤꯔ ꯃꯣꯢ ꯑꯗꯨ ꯇꯨꯝ ꯉꯝꯔꯒ ꯍꯟꯗꯛꯁ ꯎꯝ ꯎꯝ
ꯅꯣꯡ ꯆꯨꯕ꯭ꯔꯣ
ꯅꯣꯢ ꯆꯥꯛ ꯊꯣꯡꯉꯕꯣ
ꯆꯥꯛ ꯊꯣꯡꯕ꯭ꯔꯥ
ꯍꯜꯂꯣ
ꯍꯣꯏ ꯇꯥꯏꯌꯦ ꯇꯥꯗꯕ꯭ꯔꯣ
ꯑꯁ ꯅꯨꯡꯈꯣꯠꯅ ꯆꯞꯄꯦꯅꯦ
ꯑꯣ ꯅꯦꯠꯋꯥꯛꯅ ꯑꯣꯏꯔꯝꯒꯅꯤ
ꯑꯥ ꯑꯩꯒꯤ ꯅꯦꯠꯋꯥꯛꯅ ꯑꯣꯏꯔꯝꯅꯤ ꯅꯈꯣꯜꯗꯣ ꯐꯖꯅ ꯇꯥꯗꯕ ꯍꯥꯏꯗꯤ ꯆꯞꯄ ꯑꯗꯨꯒꯤ ꯀꯣꯂꯦꯖ ꯆꯠꯀꯗ꯭ꯔꯣ
ꯑꯥ ꯀꯔꯤ ꯍꯥꯢꯕ
ꯀꯣꯂꯦꯖ ꯆꯠꯀꯗ꯭ꯔꯣ
ꯆꯠꯂꯔꯣꯏ ꯉꯁꯤꯗꯤ ꯀꯣꯂꯦꯖ ꯃꯇꯝ ꯂꯣꯏꯈ꯭ꯔꯦ
ꯑꯁ ꯑꯍꯟꯅꯤꯅꯦ ꯑꯗꯨꯗꯤ
ꯑꯁ ꯍꯅꯨ ꯑꯣꯏꯈ꯭ꯔꯦ
ꯌꯨꯝꯗ ꯀꯩꯀꯩ ꯇꯧꯒ ꯂꯩꯒꯦ ꯑꯗꯨꯗꯤ
ꯀꯔꯤꯁꯨ ꯇꯧꯗꯦ ꯑꯗꯨꯝ ꯂꯩꯌꯦ
ꯑꯣ ꯉꯁꯤꯗꯤ ꯀꯃꯥꯏꯅ ꯂꯦꯜꯂꯅꯤ ꯌꯨꯝꯗ ꯍꯥ
ꯅꯣꯡ ꯇꯥꯕ꯭ꯔꯥ
ꯀꯩ ꯍꯥꯏꯕ꯭ꯔ
ꯅꯣꯡ ꯇꯥꯕ꯭ꯔꯕ
ꯑꯣ ꯇꯥꯢꯌꯦ
ꯎꯝ ꯀ꯭ꯔꯤ ꯀ꯭ꯔꯤ ꯍꯣꯠꯅꯔꯤꯒꯦ ꯅꯣꯏꯗꯤ ꯍꯟꯗꯛꯁꯦ
ꯍꯥ
ꯀ꯭ꯔꯤ ꯀ꯭ꯔꯤ ꯍꯣꯠꯅꯔꯤꯒꯦ ꯀ꯭ꯔꯤ ꯀ꯭ꯔꯤ ꯊꯕꯛ ꯇꯧꯔꯤꯒꯦ ꯍꯟꯗꯛꯗꯤ
ꯑꯥ ꯁ꯭ꯀꯨꯜ ꯆꯠꯄꯅꯤ ꯀꯩꯅꯣ ꯍꯧꯖꯤꯛ ꯑꯉꯥꯡ ꯑꯣꯏꯔꯤ ꯀꯩꯒꯤ ꯊꯕꯛ ꯇꯧꯔꯨꯅꯤ
ꯎꯝ ꯐꯩꯌꯦ
ꯅꯣꯡ ꯇꯥꯗꯦꯕꯀꯣ ꯍꯧꯖꯤꯛ
ꯍꯥ
ꯅꯣꯡ ꯇꯥꯗꯦ ꯍꯨꯖꯤꯛ
ꯇꯥꯕ꯭ꯔꯥ
ꯅꯣꯡ
ꯍꯜꯂꯣ
ꯇꯥꯗꯕ꯭ꯔꯣ ꯍꯣꯏ ꯇꯥꯏꯌꯦ
ꯑꯁ ꯃꯈꯣꯟꯖꯦ ꯑꯩ ꯆꯞꯄꯦꯅꯦ ꯅꯪꯕꯨꯗꯤ ꯇꯥꯔꯝꯅꯤ ꯑꯗꯣ ꯑꯩ ꯇꯥꯗꯕ
ꯑꯥ ꯅꯦꯋꯥꯛ ꯅꯨꯡꯉꯥꯏꯗꯕꯒꯤ ꯎꯝ
ꯌꯨꯝꯗ ꯀꯃꯥꯏ ꯂꯦꯜꯂꯤ ꯉꯁꯤꯗꯤ
ꯎꯝ ꯉꯁꯤꯗꯤ ꯅꯣꯡ ꯇꯥꯕ ꯀꯣ ꯑꯗꯨꯒꯤ ꯃꯄꯥꯟ ꯊꯣꯛ ꯇꯦ ꯌꯨꯝ ꯌꯨꯝꯗ ꯑꯗꯨꯝ ꯂꯩ ꯅꯣꯡ ꯇꯥꯕꯅꯤꯅ ꯃꯄꯥꯟ ꯊꯣꯛꯄꯁꯨ ꯌꯥꯗꯦꯕ ꯌꯨꯝꯗ ꯑꯗꯨꯝ ꯂꯩꯔꯅꯤ ꯉꯁꯤꯗꯤ
ꯀꯔꯤꯒꯤꯔꯥ ꯑꯩ ꯅꯈꯣꯟ ꯑꯃꯨꯛ ꯇꯥꯗ꯭ꯔꯦ
ꯑꯩꯗꯤ ꯇꯥꯏ ꯐꯖꯅ ꯇꯥꯏꯌꯦ
ꯑꯃꯨꯛ ꯇꯠ ꯑꯃꯨꯛ ꯇꯥ ꯑꯃꯨꯛ ꯇꯠ ꯑꯃꯨꯛ ꯇꯥ ꯇꯠ ꯇꯧ ꯂꯩꯔꯦ
ꯑꯥ ꯀꯩꯅꯣ ꯑꯩꯈꯣꯏꯒꯤ ꯅꯦꯠꯋꯥꯛꯁꯦ ꯈꯔ ꯅꯨꯡꯉꯥꯏꯇꯕ ꯃꯥꯜꯂꯦ
ꯑꯗꯨꯅꯦ ꯅꯦꯠꯋꯥꯛꯁꯦ ꯅꯨꯡꯉꯥꯏꯇꯦꯕ ꯒꯔꯤꯒꯤꯔꯥ ꯈꯪꯗꯦ ꯅꯦꯋꯥꯛꯄꯨꯗꯤ ꯐꯨꯜ ꯂꯩꯕ
ꯎꯝ
ꯅꯪꯗꯤ ꯀꯩꯒꯤ ꯉꯔꯥꯡ ꯕꯣꯜ ꯌꯦꯡꯗ꯭ꯔꯤꯅꯣ
ꯉꯔꯥꯡ ꯕꯣꯜ ꯌꯦꯡꯗꯕꯗꯣ ꯑꯈꯣꯏꯗꯣ ꯉꯔꯥꯡꯗꯣ ꯂꯧ ꯂꯤꯡꯉꯦꯕꯀꯣ
ꯎꯝ ꯂꯧ ꯁꯨꯕ ꯍꯧꯔꯕꯣ
ꯎꯝ ꯂꯣꯏꯈ꯭ꯔꯦ ꯉꯔꯥꯡ
ꯎꯝ ꯑꯁ ꯅꯪꯕꯨ ꯂꯧ
ꯉꯔꯥꯡ ꯃꯤ ꯇꯔꯨꯛ ꯂꯤꯡꯉꯦ ꯉꯔꯥꯡꯅ ꯂꯣꯏꯈ꯭ꯔꯦ ꯍꯠꯂꯧꯔꯒ ꯑꯁ ꯋꯥꯃꯟꯕꯒꯤ
ꯎꯝ
ꯉꯟꯅ ꯇꯨꯝꯊꯣꯛꯏ
ꯀꯌꯥꯝ ꯆꯥꯎꯕ ꯂꯧꯅꯣꯅꯦ
ꯌꯥꯝ ꯆꯥꯎꯗꯦꯗ ꯀꯩꯅꯣ ꯃꯤ ꯃꯤ ꯇ꯭ꯔꯨꯛ ꯂꯤꯡꯕꯀꯣ
ꯑꯥ
ꯑꯥ ꯐꯧꯒꯤ ꯕꯦꯛꯇꯣ ꯑꯥ ꯀꯨꯟꯒꯨꯝꯕ ꯀꯨꯟ ꯈꯔ ꯍꯦꯟꯕ ꯃꯥꯜꯂꯦ
ꯑꯗꯨꯗꯤ ꯌꯥꯃꯦꯗꯤ
ꯌꯥꯝꯅꯗꯤ ꯆꯥꯎꯕꯗꯤ ꯅꯠꯇꯦ ꯈ꯭ꯔꯗꯤ ꯑꯗꯨꯝ ꯍꯣꯏ ꯃꯤ ꯑꯃ ꯑꯅꯤ ꯑꯍꯨꯝꯕꯗꯃꯤ ꯀꯣꯅꯒꯅꯤ ꯍꯥꯏꯕ ꯇꯥꯏ
ꯎꯝ
ꯅꯣꯏꯗꯤ ꯇꯝꯄꯥꯂꯣꯁ
ꯂꯩꯌꯦ ꯑꯩꯈꯣꯏꯗꯤ ꯔꯦꯟꯗ ꯂꯩꯕꯅꯤꯅ ꯅꯪꯉꫭꯏꯗ
ꯃꯥꯅꯦ
ꯅꯪꯗꯤ ꯌꯨꯝ ꯂꯩꯕ꯭ꯔ
ꯌꯨꯝꯗ ꯂꯩꯌꯦ ꯍꯣꯏ
ꯑꯣ
ꯑꯥ ꯅꯪ ꯀꯔꯤ ꯁꯞꯖꯦꯛ ꯂꯧꯕ꯭ꯔ ꯑꯥꯔꯠꯁ ꯂꯧꯕ꯭ꯔ ꯁꯥꯏꯟꯁ ꯂꯧꯕ꯭ꯔ
ꯑꯥꯔꯠꯁ ꯂꯧꯋꯦ ꯑꯩꯗꯤ
ꯑꯣ ꯑꯣ
ꯀꯩꯗꯧꯔꯒꯦ
ꯀꯔꯤ ꯀꯔꯤ ꯁꯞꯖꯦꯛ ꯂꯧꯕ꯭ꯔ
ꯍꯥ
ꯑꯥꯔꯠꯁ ꯂꯧꯕꯗꯣ
ꯑꫭ
ꯀꯔꯤ ꯁꯞꯖꯦꯛ ꯅꯣꯏꯕ
ꯑꯣꯞꯁꯅꯦꯜꯂꯣ
ꯑꯥ
ꯍꯜꯂꯣ
ꯑꯣ ꯇꯥꯏꯌꯦ ꯇꯥꯗꯕ꯭ꯔ
ꯑꯁ ꯅꯦꯋꯥꯛꯁꯦ ꯅꯨꯡꯉꯥꯏꯇꯦꯅꯦ ꯑꯩꯒꯤ ꯅꯈꯣꯟ ꯆꯞꯄꯦ ꯅꯪ ꯇꯥꯕ꯭ꯔ
ꯎꯝ ꯇꯥꯏ ꯇꯥꯏ ꯐꯖꯅ ꯇꯥꯏꯌꯦ ꯑꯩꯗꯤ
ꯑꯩꯗꯤ ꯐꯖꯅ ꯇꯥꯗꯕ
ꯑꯣ ꯄꯣꯜ ꯁꯥꯏꯟꯁ ꯂꯧꯕ꯭ꯔ ꯄꯣꯜ ꯁꯥꯏꯟꯁ ꯂꯧꯕ꯭ꯔ ꯍꯤꯁꯇ꯭ꯔꯤ ꯂꯧꯕ꯭ꯔꯥ ꯀꯔꯤ ꯃꯦꯠꯁ ꯂꯧꯕ꯭ꯔ ꯀꯔꯤ ꯂꯧꯕ꯭ꯔ ꯍꯥ
ꯑꯃꯨꯛꯀ ꯍꯥꯏꯒꯦꯔ
ꯅꯪꯅ ꯑꯥꯔꯠꯁ ꯂꯧꯋꯦ ꯍꯥꯏꯗꯣ
ꯑꯣ
ꯄꯣꯜ ꯁꯥꯏꯟꯁꯔ ꯍꯤꯁꯇ꯭ꯔꯤꯔ ꯖꯣꯒ꯭ꯔꯥꯐꯤꯔ ꯀꯔꯤ ꯂꯧ
ꯑꯥꯎ ꯍꯤꯁꯇ꯭ꯔꯤꯅꯦ
ꯑꯣ ꯑꫭ
ꯇꯥꯕ꯭ꯔꯣ
ꯎꯝ ꯍꯣꯏ
ꯍꯤꯁꯇ꯭ꯔꯤꯅꯦ
ꯎꯝ
ꯅꯇꯣꯝꯗꯔꯣ ꯌꯨꯝꯗ
ꯎꯝ ꯃꯤ ꯌꯥꯝ ꯂꯩꯌꯦ
ꯑꫭ ꯃꯤ ꯃꯈꫭꯟ ꯑꯝꯇ ꯇꯥꯗꯕ ꯅꯇꯣꯝꯗꯔ ꯍꯥꯏꯅ ꯈꯟꯕ
ꯑꯣ ꯑꯩꯅ ꯔꯨꯝꯗ ꯂꯩꯕꯀꯣ ꯅꯣꯡ ꯆꯨꯕꯅꯤꯅ ꯑꯩꯅ ꯔꯨꯝꯗ ꯂꯩꯕ
ꯇꯨꯝꯃꯤꯔꯣ ꯍꯧꯖꯤꯛ ꯐꯥꯎ
ꯇꯨꯝꯗ꯭ꯔꯦ ꯍꯧꯒꯠꯈ꯭ꯔꯦꯍꯦ
ꯍꯜꯂꯣ
ꯎꯝ ꯇꯥꯏꯌꯦ
ꯇꯨꯝꯂꯤꯔꯣ ꯍꯧꯖꯤꯛꯐꯥꯎ
ꯇꯨꯝꯗꯦ ꯍꯧꯒꯠꯈ꯭ꯔꯦ
ꯍꯧꯒꯠꯂꯕꯣ
ꯅꯆꯦ ꯈꯣꯏꯗꯤ ꯀꯔꯤ ꯇꯧꯔꯤꯒꯦ
ꯍꯥꯥ
ꯅꯣꯏ ꯅꯆꯦ ꯈꯣꯏꯗꯤ ꯀꯔꯤ ꯀꯔꯤ ꯍꯣꯠꯅꯔꯤꯒꯦ
ꯏꯆꯦ ꯈꯣꯏꯁꯨ ꯀꯣꯂꯦꯖ ꯆꯠꯊꯔꯤꯌꯦ
ꯑꯣ ꯅꯪꯒꯤ ꯅꯕꯨꯡ ꯈꯣꯏꯁꯨ
ꯑꯁ ꯑꯃꯨꯛ ꯇꯥꯗ꯭ꯔꯦ
ꯅꯦꯛꯋꯥꯛꯁꯦ ꯅꯨꯡꯉꯥꯏꯇꯦꯀꯣ ꯅꯣꯡ
ꯋꯥꯔꯤ ꯁꯥꯕ ꯅꯨꯡꯉꯥꯏꯇꯦꯀꯣ ꯅꯦꯠꯋꯥꯔꯛꯁꯦ
ꯎꯝ ꯅꯣꯏꯒꯤ ꯃꯐꯝꯗ ꯑꯣꯏꯔꯝꯃꯔꯣ ꯅꯪꯒꯤ ꯃꯐꯝꯗ ꯑꯣꯏꯔꯝꯃꯔꯣ ꯑꯩꯒꯤ ꯑꯩꯒꯤ ꯖꯒꯥꯗ ꯑꯣꯏꯔꯝꯒꯅꯤ ꯅꯦꯠꯋꯥꯛꯁꯦ ꯑꯩꯈꯣꯏꯒꯤ ꯅꯦꯛꯋꯥꯛꯁꯦ ꯑꯁꯨꯃꯥꯏꯅ ꯇꯧꯒꯜꯂꯦꯕ ꯎꯝ
ꯀꯔꯤ ꯃꯊꯦꯜ ꯊꯣꯡꯒꯅꯤ ꯉꯁꯤꯗꯤ ꯀꯔꯤ ꯃꯊꯦꯜ ꯊꯣꯡꯒꯅꯤ ꯀꯔꯤ ꯌꯦꯟꯁꯥꯡ ꯊꯣꯡꯒꯅꯤ ꯑꯌꯨꯛꯀꯤ ꯌꯦ
ꯗꯥꯜ
ꯅꯊꯟꯗ ꯂꯩꯕ꯭ꯔꯥ
ꯑꯥꯎ ꯆꯝꯐꯨꯠ ꯈꯛꯇ ꯊꯣꯡꯕ ꯍꯩꯌꯦ
ꯆꯝꯐꯨꯠꯅꯗꯤ ꯍꯥꯎꯋꯦ
ꯔꯦꯟ ꯍꯦꯛ ꯂꯥꯛꯄꯗꯒꯤ ꯆꯝꯐꯨꯠ ꯆꯥꯔ ꯆꯥꯔꯤꯅꯦ ꯑꯇꯩ ꯊꯣꯡꯕ ꯍꯩꯇꯕꯒꯤ
ꯃꯁꯤꯡ ꯁꯨꯅ ꯆꯥꯎꯗ ꯗꯥꯜ ꯈꯛꯇ ꯆꯥꯔꯁꯨ ꯍꯥꯎꯗꯕꯅꯤ
ꯑꯁ ꯑꯩꯗꯤ ꯆꯥꯃꯟꯕꯒꯤ ꯍꯥꯎꯔꯦꯅꯦ
ꯑ ꯑꯩꯒꯤ ꯏꯕꯨꯡꯁꯨ ꯑꯁꯨꯃꯥꯏꯅ ꯇꯧꯒꯟꯕꯅꯦ ꯃꯥꯅ ꯆꯥꯛ ꯌꯦꯟꯁꯥꯡꯁꯦ ꯖꯥꯠ ꯖꯥꯠ ꯊꯣꯡꯕ ꯍꯩꯇꯕꯒꯤ ꯆꯐꯨꯠ ꯗꯥꯜꯀꯨꯝꯕ ꯈꯛꯇ ꯆꯥꯕꯅꯦ ꯑꯗꯨꯁꯨ ꯐꯩꯌꯦ ꯑꯗꯨꯕꯨ ꯑꯩꯈꯣꯏꯁꯦ ꯆꯥꯛ ꯌꯦꯟꯁꯥꯡꯁꯦ ꯚꯦꯔꯥꯏꯇꯤ ꯁꯨꯅ ꯆꯥꯒꯗꯧꯕꯅꯦꯕ ꯑꯗꯣ ꯍꯛꯆꯥꯡꯁꯨ ꯍꯦꯟꯅ ꯐꯕꯅꯦꯕ
ꯅꯕꯨꯡꯗꯤ ꯀꯔꯤ ꯇꯧꯔꯤꯒꯦ
ꯍꯜꯂꯣ
ꯑꯣ ꯇꯥꯏ
ꯅꯕꯨꯡꯗꯤ ꯀꯩ ꯊꯕꯛ ꯇꯧꯕ꯭ꯔꯣ
ꯑꯩꯒꯤ ꯏꯕꯨꯡꯗꯤ ꯑꯝ ꯀꯩꯅꯣ ꯀꯣꯂꯦꯖꯀꯤ ꯑꯣꯖꯥ ꯇꯧꯋꯦ
ꯑꯣ ꯐꯩꯅꯦ ꯒꯣꯔꯃꯦꯟꯒꯤꯔꯣ
ꯑꯣ ꯍꯧꯖꯤꯛꯒꯤꯗꯤ ꯀꯩꯅꯣ ꯔꯤꯒꯨꯂꯔꯗꯤ ꯇꯥꯗ꯭ꯔꯤꯀꯣ ꯑꯗꯨꯕꯨ ꯔꯤꯒꯨꯂꯔ ꯇꯥꯒꯗꯧꯕꯒꯤ ꯃꯑꯣꯡꯗꯤ ꯑꯗꯨꯝ ꯂꯩꯔꯦ
ꯅꯣꯡ ꯆꯨꯕꯅꯤꯅ ꯎꯄꯥꯏ ꯂꯩꯇ꯭ꯔꯦ
ꯅꯣꯡ ꯇꯥꯗ꯭ꯔꯣ
ꯇꯥꯏꯅꯦ ꯑꯩꯈꯣꯏ ꯃꯐꯝꯗꯗꯤ
ꯍꯜꯂꯣ
ꯑꯣ ꯇꯥꯌꯦ
ꯍꯜꯂꯣ
ꯑꯣ ꯇꯥꯗ꯭ꯔꯣ
ꯅꯣꯡ ꯇꯥꯗ꯭ꯔꯣ
ꯅꯣꯡ ꯇꯥꯌꯦ ꯍꯣꯏ ꯃꯄꯥꯟꯁꯨ ꯊꯣꯛꯄ ꯌꯥꯗꯦ ꯅꯣꯡ ꯇꯥꯕꯒꯤ ꯌꯨꯝ ꯈꯛꯇ ꯂꯩꯈ꯭ꯔꯦ ꯉꯁꯤꯒꯤꯗꯤ ꯗꯤ
ꯀꯩ ꯍꯥꯏꯕꯔ
ꯇꯥꯗꯕ꯭ꯔꯣ
ꯀꯩꯅꯣ ꯍꯧꯖꯤꯛ ꯆꯞꯄꯒ ꯂꯩꯔꯦ ꯅꯈꯣꯟ ꯑꯃꯨꯛ ꯇꯥꯗ꯭ꯔꯦ
ꯆꯞꯄꯗꯣ ꯂꯧꯊꯣꯛ
ꯑ ꯑꯃꯨꯛ ꯇꯥ ꯑꯃꯨꯛ ꯇꯥꯗ ꯑꯃꯨꯛ ꯇꯥ ꯑꯃꯨꯛ ꯇꯥꯗ ꯇꯧ ꯂꯩꯔꯦ ꯅꯪꯗꯤ ꯐꯖꯅ ꯇꯥꯕ꯭ꯔꯥ ꯍꯜꯂꯣ
ꯎꯝ ꯇꯥꯏꯌꯦ
ꯇꯥꯕ꯭ꯔꯣ
ꯑꯧ ꯇꯥꯏꯕ
ꯅꯪꯒꯤ ꯐꯖꯅꯣ
ꯍꯥꯥ
ꯑꯩꯒꯤꯅ ꯐꯣꯟ ꯆꯞꯄꯦ ꯑꯗꯨ ꯇꯥꯗ꯭ꯔꯦ ꯐꯖꯅ ꯅꯪ ꯍꯥꯏꯔꯤꯗꯣ ꯒ꯭ꯌꯥꯟ ꯇꯥꯗ꯭ꯔꯦ ꯑꯃꯨꯝꯀ ꯅꯦꯠꯋꯥꯛ ꯅꯨꯉꯥꯏꯇꯕꯒꯤ
ꯀꯣꯂꯦꯁ ꯆꯠꯀꯗ꯭ꯔꯥ
ꯑꯥ ꯑꯃꯨꯛ ꯇꯥꯔꯦ ꯍꯧꯖꯤꯛ
ꯀꯣꯂꯦꯖ ꯆꯒꯗ꯭ꯔ
ꯆꯠꯀꯗ꯭ꯔꯣ ꯍꯥꯏꯔꯤꯔꯣ
ꯑꯣ ꯀꯣꯂꯦꯖ ꯀꯣꯂꯦꯖ
ꯉꯁꯤꯗꯤꯈꯣꯏ ꯏꯁꯄꯣꯔꯠꯁ ꯇꯧꯅꯕꯒꯤ ꯃꯤꯇꯤꯡ ꯂꯩꯌꯦ ꯑꯗꯨ ꯆꯠꯀꯅꯤ ꯑꯗꯣ
ꯑꯣ